ꯍꯜꯂꯣ
ꯄꯥꯏꯈꯠꯂ ꯐꯦꯟ ꯗꯦꯠ ꯍꯥꯏ ꯌꯥꯗꯦ ꯅꯗꯣ
ꯈꯪꯗ꯭ꯔꯦ
ꯑꯩ ꯅ ꯀꯣ
ꯈꯪꯉꯦ
ꯑꯩꯅ ꯅꯦꯅꯦ ꯃꯛꯇ ꯇꯥꯏꯅꯔꯇꯦ ꯅꯅ
ꯇꯥꯏꯅꯅꯤꯡꯉꯤꯗ ꯁꯥꯎꯅꯤꯡꯉꯤꯗ
ꯑꯗꯨꯅꯦ
ꯀꯩꯗꯧꯕ꯭ꯔꯣ
ꯊꯠꯄꯇ ꯅꯥꯏ ꯌ
ꯍꯥꯥ
ꯐꯨꯒꯠꯄꯗꯉꯥꯏ
ꯑꯁ ꯌꯥꯔꯔꯣꯏꯗ ꯅꯪ
ꯈꯔꯤ ꯌꯥ ꯑꯣꯏꯣꯏꯗꯕ
ꯑꯗꯨꯃꯨꯛ ꯊꯦꯡꯅ ꯍꯧꯒꯠꯄ
ꯑꯗꯨ ꯃꯨꯔ ꯇꯨꯝ ꯃꯨ ꯇꯥꯅ
ꯂꯩꯊꯅ ꯍꯧꯒꯠꯂꯁꯨ ꯉꯟꯅꯠꯇꯣ ꯍꯧꯒꯠꯄ ꯇꯥꯔꯕꯅꯤꯅꯦ
ꯊ ꯊꯅꯒꯠꯂ ꯁꯨꯝ ꯇꯥꯕꯅꯦꯕ
ꯑꯦ ꯑꯗꯨꯗꯤ ꯑꯌꯨꯛꯇ ꯅꯪ ꯊꯕꯛ ꯑꯌꯨꯛ ꯉꯟꯇꯥ ꯊꯕꯛ ꯂꯩꯔꯦ ꯅꯪ ꯀꯔꯝꯍꯥꯏꯅ ꯍꯧꯒꯠꯀꯔꯣ
ꯑꯩ ꯃ ꯁ ꯇ ꯇ
ꯈꯔꯤ
ꯊ ꯐ ꯂ ꯏꯇꯦꯇꯦ
ꯊꯕꯛ ꯂꯩꯔꯗꯤ ꯍꯥꯏꯕ
ꯀꯗꯦ ꯇꯥꯝꯅꯤꯅ
ꯑꯣ ꯑꯗꯨꯅꯦ ꯊꯕꯛ ꯅꯨꯡꯇꯤꯒꯤ ꯊꯕꯛ ꯂꯩꯌꯦ ꯑꯍꯥꯟ ꯈꯥꯏꯅ ꯈꯜꯂꯒ ꯍꯧꯒꯠꯂꯣ ꯑꯗꯨꯗꯤ
ꯍꯣꯏ ꯇꯨꯒ ꯀ ꯁ ꯃꯤꯅꯦ
ꯇꯥꯇꯦꯗ ꯅꯪꯒꯤꯅ ꯈꯣꯟꯗꯣ
ꯑꯗꯨꯨꯝꯗ꯭ꯔꯥꯗꯤ ꯍꯥꯛꯛꯇꯥꯡ ꯁꯣ ꯈꯨꯅꯤꯅꯦ ꯅꯪ ꯁꯨꯝ
ꯑꯗꯨꯗꯤ ꯉꯟꯅ ꯇꯨꯝꯃꯣꯅꯦ
ꯏꯗꯤꯁ ꯇꯧꯦ
ꯑꯣ ꯑꯣ ꯑꯩꯅ ꯑꯣꯏꯔꯕ
ꯅꯪꯅ ꯗꯤꯁꯇꯕ ꯇꯧꯏꯗ ꯇꯧꯕꯒꯨ ꯇꯧꯗꯥꯏꯅꯦ
ꯑꯣ ꯍꯣꯏ ꯍꯣꯏ ꯑꯩꯅ ꯌꯥꯝ ꯌꯦꯠꯈ꯭ꯔꯦꯀꯣ ꯅꯪ
ꯐꯥꯒꯤ ꯇꯧꯕꯥꯅꯤꯗ
ꯎꯝ ꯇꯧꯒꯅꯤ ꯆꯥꯛꯇꯤ ꯄꯨꯡ ꯀꯌꯥ ꯆꯥꯒꯤꯔꯣ
ꯉꯥꯛ ꯉꯥꯏꯍꯥꯛ ꯂꯩꯔ ꯆꯥꯅꯤ
ꯑꯣ
ꯉꯍꯥꯛ ꯂꯩꯔ ꯆꯥꯔꯅꯤ ꯑꯗꯨꯒ ꯅꯪꯒꯤꯗꯤ ꯀꯔꯤꯔꯥ ꯂꯩꯔꯤꯕ꯭ꯔꯥ ꯍꯧꯖꯤꯛꯁꯨ
ꯑ ꯑꯩꯠꯂ ꯑꯩꯠ ꯅꯠꯇ꯭ꯔꯒ ꯅꯥꯏꯟꯃꯨꯛꯇꯤ ꯂꯩꯔꯝꯒꯅꯤ
ꯑꯣꯈ‌ꯦ ꯍꯧꯖꯤꯛꯀꯤꯗꯨ ꯃꯥꯡꯉꯃꯅꯤꯀꯣ ꯀꯣꯜ ꯗꯤꯂꯦꯠ ꯆꯠꯒꯤ
ꯑꯅꯤ
ꯃꯥꯡꯒ꯭ꯔꯦ ꯀꯣ
ꯍꯣꯏ
ꯑꯃꯗꯨꯗꯤ ꯄꯥꯏꯈꯠꯇꯕꯅꯤꯅ ꯀꯩꯁꯨ ꯃꯥꯡꯉꯝꯃꯣꯏꯗ
ꯈꯪꯗꯦꯗꯥ
ꯑꯃꯗꯨꯗꯤ ꯄꯥꯏꯈꯠ ꯇꯕꯅꯤꯅ ꯅꯪ ꯑꯗꯨ ꯃꯆꯤꯟ ꯄꯨꯡꯊꯤ ꯊꯤꯌꯦ ꯑꯃꯗꯨꯗꯤ ꯀꯩꯁꯨ ꯇꯧꯔꯣꯏ ꯄꯥꯏꯈꯠ ꯇꯕꯅꯤꯅ
ꯃꯆꯤꯟ ꯊꯤꯌꯦ ꯌ‌ꯦ ꯑꯩꯅ ꯂꯣꯏ ꯈꯪꯕ ꯇꯥꯏꯞꯇ
ꯑꯃꯗꯗꯤ ꯀꯩꯁꯨ ꯇꯧꯗꯝꯅꯤꯀꯣ ꯄꯥꯏꯈꯠ ꯇꯕꯅꯤꯅ
ꯍꯣꯏ ꯍꯣꯏ ꯑꯗꯨ ꯑꯩ ꯅꯉꯣꯟꯗ ꯀꯔꯤꯁꯨ ꯍꯥꯏꯗꯦꯗꯅ
ꯎꯝ ꯀꯩꯁꯨ ꯍꯥꯏꯗꯤꯌꯦ
ꯅꯪꯅ ꯑꯥ ꯀꯩꯕ
ꯍꯥꯏꯔꯁꯨ ꯄꯥꯏꯅꯤꯡ ꯗꯥꯕꯗꯣ
ꯑꯗꯨꯅꯦ ꯑꯩ ꯁꯨ꯭ꯋꯥꯏꯖꯨ ꯍꯥꯏꯗꯦ
ꯍ‌ꯣꯏ
ꯃꯁꯥꯅ ꯍꯥꯏꯖꯕꯅꯦ
ꯅꯪꯒꯤ ꯐ꯭ꯔꯦꯟ ꯋꯥ ꯌꯥꯝ ꯄꯦꯠꯄ ꯗꯨꯗꯤ
ꯃꯥꯥ ꯀꯂꯥꯁ ꯆꯠꯂꯦ
ꯑꯣ ꯖꯤꯗꯤ ꯁꯨꯇꯤ ꯃꯥꯜꯂꯦꯕꯣ
ꯀꯔꯤꯕ
ꯖꯤꯖꯤꯗꯤ ꯁꯨꯇꯤ ꯗꯥ ꯂꯩꯕ ꯃꯥꯜꯂ‌ꯦ
ꯍꯣꯏ ꯑꯩꯈꯣꯏꯖꯨ ꯁꯨꯇꯤ ꯂꯩꯌꯦ
ꯎꯝ
ꯖꯤꯖꯤꯒ ꯑꯩꯒ ꯆꯞ ꯃꯥꯟꯅꯩꯌꯦ
ꯑꯁ ꯋꯥꯥꯏꯍꯦ
ꯖꯤꯖꯤꯒꯗꯤ ꯋꯥꯔꯤ ꯁꯥꯟꯅꯗꯔ꯭ꯕꯣ
ꯇꯧꯔꯛꯗꯦꯅꯦ ꯃꯥ ꯅꯪ ꯂ‌ꯣꯏꯔ ꯇꯧꯕꯤꯒꯅꯤ
ꯑꯣ ꯃꯥꯗꯤ ꯌꯥꯝ ꯋꯥꯠꯇ꯭ꯔꯕꯅ‌ꯦ
ꯀꯩꯕ
ꯅꯪ ꯅꯠꯇꯦ ꯁꯣꯝꯗ
ꯅꯪ ꯅꯈꯣꯟꯗꯣ ꯏꯄꯤꯛ ꯄꯤꯛꯅ ꯇꯥꯏꯌ‌ꯦꯅꯦ
ꯍꯧꯖꯤꯛꯇꯤ ꯇꯥꯔꯕꯣ
ꯑꯧ ꯇꯥꯏꯌꯦ ꯍꯧꯖꯤꯛꯇꯤ
ꯀꯔꯤ ꯃꯊꯦꯜ ꯆꯥꯔꯒꯦ ꯅꯣꯏꯗꯤ
ꯆꯥꯛ ꯆꯥꯗ꯭ꯔꯤ ꯍꯥꯏꯔꯒ ꯀꯩꯅꯣꯅꯦ
ꯊꯣꯡꯕꯤꯔꯤꯕꯣ
ꯍꯥꯥ
ꯊꯣꯡꯒꯤꯕ꯭ꯔꯣ
ꯀꯩ ꯑꯍꯣꯏ ꯑ ꯑꯩ ꯑꯩꯈꯣꯏꯅ ꯊꯣꯡꯗꯦ ꯑꯥ ꯃꯦꯁꯀꯤ ꯃꯤꯁꯤꯡꯅ ꯊꯣꯡꯉꯤ
ꯅꯣꯏ ꯅꯣꯏ ꯏꯟꯖꯥꯡꯒꯨꯝꯕꯗꯤ ꯅꯣꯏ ꯊꯣꯡꯗ꯭ꯔꯣ
ꯊꯣꯡꯕ ꯊꯣꯡ ꯊꯣꯡꯕ ꯌꯥꯏꯌꯦ ꯊꯣꯡꯕ ꯌꯥꯏ
ꯎꯝ
ꯍꯣꯏꯗꯤ ꯅꯨꯡꯇꯤꯒꯤ ꯊꯣꯡꯃꯒ ꯆꯞ ꯃꯥꯟꯅꯔꯦꯗ ꯍꯦꯟꯖꯥꯡ ꯍꯥꯎꯇꯕꯒꯤ
ꯆꯤꯡꯗꯥ
ꯅꯣꯏꯗꯤ
ꯑꯈꯣꯏꯗꯤ ꯑꯈꯣꯏꯁꯨ ꯊꯣꯡꯉꯤꯗ ꯏꯟꯖꯥꯡ ꯍꯥꯎꯇ꯭ꯔꯗꯤ
ꯑꯥ ꯕꯣꯏꯂ꯭ꯔꯒꯨꯝꯕ ꯏꯟꯗꯛꯁꯟꯒꯨꯝꯕ ꯁꯤꯖꯤꯟꯅꯕ ꯌꯥꯕ꯭ꯔꯣ
ꯀꯔꯤꯑꯕ ꯏꯟꯗꯛꯁꯟꯗꯤ ꯄꯥꯏꯗꯦꯗ
ꯑ ꯕꯣꯏꯂ꯭ꯔ ꯄꯥꯏꯕ꯭ꯔꯣ
ꯕꯣꯏꯂ꯭ꯔ ꯄꯥꯏ ꯍꯣꯏ
ꯎꯝ ꯑꯩꯈꯣꯏꯅ ꯌꯥꯗꯕ ꯑꯩꯈꯣꯏꯅ ꯂꯣꯟꯅ ꯄꯥꯏꯕ
ꯑꯣ ꯏꯟꯗꯛꯁꯟꯒꯨꯝꯕꯗꯤ ꯄꯥꯏꯕ ꯌꯥꯗꯦ
ꯑꯣ ꯅꯣꯏꯗꯤ ꯑꯗꯨꯗ ꯃꯤ ꯍꯥ
ꯍꯤꯇ꯭ꯔꯁꯨ ꯄꯥꯏꯕ ꯌꯥꯗꯦ
ꯑꯩꯈꯣꯏꯗꯤ ꯂꯣꯏꯅꯃꯛ ꯄꯥꯏꯕ ꯌꯥꯗꯦ ꯑꯃꯐꯥꯎ ꯄꯥꯏꯕ ꯌꯥꯗꯦ ꯑꯩꯈꯣꯏ ꯅꯨꯄꯤꯁꯤꯡꯒꯤ ꯁꯝ ꯁꯝ ꯁꯦꯝꯅꯤꯡꯉꯥꯏꯗꯣ ꯁ꯭ꯇ꯭ꯔꯦꯠꯅ꯭ꯔꯒꯨꯝꯕ ꯀꯥꯔꯂꯤꯌ꯭ꯔꯒꯨꯝꯕꯗꯣ
ꯎꯝ
ꯑꯗꯨꯐꯥꯎꯕꯖꯨ ꯌꯥꯗꯦ
ꯍꯦꯌ꯭ꯔ ꯗ꯭ꯔꯥꯏꯌ꯭ꯔꯁꯨ
ꯍꯣꯏ ꯑꯝꯐꯥꯎ ꯌꯥꯗꯦ
ꯂꯣꯏꯔꯦꯍꯦ
ꯑꯗꯣ ꯑ ꯑꯗꯨꯒꯨꯝꯕꯗꯤꯀꯣ ꯃꯣꯏ ꯄꯥꯛꯅ ꯏꯁꯇ꯭ꯔꯤꯛ ꯑꯣꯏꯗꯦꯕꯀꯣ ꯑꯗꯨꯕꯨ ꯃꯣꯏꯅ ꯍꯦꯟꯅ ꯏꯁꯇ꯭ꯔꯤꯛ ꯑꯣꯏꯕꯅ ꯀꯩꯅꯣ ꯑꯣꯏꯌꯦ ꯍꯧꯖꯤꯛꯀꯤ ꯏꯟꯗꯛꯁꯟꯒꯨꯝꯕ ꯍꯤꯇ꯭ꯔꯒꯨꯝꯕ ꯑꯗꯨꯒꯨꯝꯕꯗꯣ
ꯑꯗꯨꯗꯤ ꯅꯣꯏ ꯄꯥꯗꯤꯛ ꯆꯦꯛ ꯇꯧꯕ ꯂꯥꯛꯑꯗꯤ ꯅꯣꯏꯗꯤ ꯆꯩ ꯐꯖꯅ ꯆꯥꯅꯤꯅꯦ
ꯆꯩ ꯆꯥꯗꯦ ꯂꯣꯠꯄ ꯆꯩꯗꯤ ꯆꯥꯗꯦꯍꯦ ꯀꯩꯕꯨꯅꯦ ꯍꯧꯖꯤꯛꯄꯨ ꯑꯉꯥꯡꯒꯤ ꯇꯥꯏꯞꯇ
ꯑꯉꯥꯡ ꯑꯣꯏꯔꯤꯗ ꯑꯉꯥꯡꯅꯤ ꯀꯩꯅꯣꯅꯦ ꯆꯍꯤ ꯇ꯭ꯋꯦꯟꯇꯤ ꯋꯥꯟꯒ ꯄꯤꯟꯍꯥꯏ
ꯑꯉꯥꯡꯅꯦ ꯅꯪꯅ ꯗꯗꯥꯅꯤ ꯗꯗꯥ
ꯎꯝ ꯅꯤꯁꯥꯕꯤ ꯌꯥꯝ ꯁꯥꯅꯤꯡꯉꯤ ꯃꯌꯣꯡꯅꯤꯅꯦ
ꯍꯣꯏ ꯁꯥꯅꯤꯡꯉꯦ ꯂꯩꯁꯥꯕꯤ ꯌꯥꯝ ꯁꯥꯅꯤꯡꯉꯦ
ꯅꯨꯄꯥꯒ ꯀꯣꯏꯕꯒ ꯁꯥꯏꯅꯦ ꯑꯗꯨꯒ ꯑꯉꯥꯡꯅ
ꯅꯨꯄꯥ ꯌꯥꯝ ꯀꯣꯏꯅꯤꯡꯉꯦ
ꯆꯩꯆꯥꯟꯗꯣ
ꯍꯥꯥ
ꯆꯩ ꯆꯥꯅꯤꯀꯣ
ꯂꯥꯏꯔꯤꯛ ꯐꯖꯅ ꯇꯝꯒꯦ ꯍꯥꯏꯗꯅ ꯅꯨꯄꯥꯒ ꯀꯣꯏꯕ ꯁꯥꯏꯅꯦ
ꯑꯁ ꯍꯧꯖꯤꯛ ꯀꯣꯏꯗ꯭ꯔꯗꯤ ꯀꯔꯝ ꯀꯥꯟꯗ ꯀꯣꯏꯒꯦꯔꯣꯀꯣ ꯍꯅꯨꯊꯪꯗ ꯀꯣꯏꯒꯦ ꯍꯥꯏꯕ꯭ꯔꯣ
ꯍ ꯃꯊꯪꯗꯃꯉꯥꯏ ꯂꯥꯛꯆꯒꯅꯤ
ꯍꯅꯨꯊꯪꯗ ꯅꯨꯄꯥ ꯐꯖꯕ ꯐꯪꯂꯔꯣꯏ ꯅꯨꯄꯤꯈꯣꯏꯗꯤ ꯑꯗꯨꯊꯪꯕ ꯅꯨꯄꯥ ꯐꯪꯗꯦ ꯅꯨꯄꯥꯈꯣꯏꯗꯤ ꯀꯩꯅꯣꯨꯔꯁꯨ ꯌꯪ ꯑꯣꯏꯔꯁꯨ ꯑꯗꯨꯝ ꯅꯨꯄꯤ ꯐꯪꯒꯅꯤꯌꯦ ꯅꯣꯏꯒꯤꯗꯤ
ꯅꯨꯡꯉꯥꯏꯌꯦꯀꯣ ꯑꯗꯣ ꯅꯨꯄꯥ ꯑꯣꯏꯅꯤꯡꯉꯤꯀꯣ
ꯑꯣꯏꯅꯤꯡꯗꯦꯗ ꯅꯨꯄꯤ ꯑꯗꯨꯝ ꯑꯣꯏꯖꯒꯦ
ꯑꯩꯈꯣꯏꯗꯤ ꯆꯍꯤ ꯐꯣꯔꯇꯤ ꯌꯧꯔꯁꯨ ꯅꯨꯄꯤꯤ ꯐꯪꯉꯅꯤ
ꯑꯗꯨꯗꯤ ꯅꯣꯏꯗꯤ ꯅꯣꯏꯗꯤ ꯐꯣꯔꯇꯤ ꯌꯧꯔꯁꯨ ꯀꯥꯏꯗꯦ
ꯑꯩꯈꯣꯏꯒꯤ ꯐꯤꯇꯤ ꯑꯣꯏꯔꯁꯨ ꯑꯉꯥꯡ ꯃꯆꯥ ꯇ꯭ꯋꯦꯟꯇꯤ ꯋꯥꯟ ꯇ꯭ꯋꯦꯟꯇꯤ ꯂꯧꯕ ꯌꯥꯅꯤ ꯆꯍꯤ
ꯑꯗꯨꯅꯦ ꯍꯥꯏꯔꯤꯁꯦ ꯅꯣꯏꯗꯤ ꯀꯩꯅꯣ ꯑꯣꯏꯔꯁꯨ ꯌꯥꯒꯅꯦꯕ
ꯑꯗꯨꯅꯦ ꯅꯣꯏꯗꯤ ꯁꯔꯤ ꯑꯣꯏꯈꯗꯤ ꯀꯅꯥꯅ ꯂꯧꯕꯤꯅꯤ
ꯑꯗꯨ ꯀꯥꯏꯗꯦ ꯂꯧꯗ꯭ꯔꯁꯨ ꯏꯁꯥꯅ ꯄꯩꯁꯥ ꯇꯥꯟꯖꯔꯒ ꯏꯁꯥꯅ ꯏꯁꯥꯒꯤ ꯅꯨꯡꯉꯥꯏꯖꯕ ꯃꯑꯣꯡꯗ ꯂꯩꯕ
ꯑꯗꯣ ꯆꯤꯡꯕꯒꯤ ꯃꯍꯥꯎ ꯂꯩꯒꯗ꯭ꯔꯣ ꯑꯗꯨꯕꯨ
ꯐꯤꯕꯤ
ꯍꯤꯡꯕꯒꯤ ꯃꯍꯥꯎ ꯂꯩꯒꯗ꯭ꯔꯣ
ꯀꯩꯕ
ꯍꯤꯡꯕꯒꯤ ꯅꯨꯡꯉꯥꯏꯕ ꯍꯥꯏꯕꯗꯨ ꯂꯩꯒꯗ꯭ꯔꯣꯒ ꯑꯗꯨꯃꯥꯏꯅ ꯍꯤꯡꯕ
ꯑꯩꯈꯣꯏꯅ ꯆꯤꯡꯕꯒꯤ ꯅꯨꯡꯉꯥꯏꯕꯗꯤ
ꯑꯗꯨꯃꯥꯏꯅ ꯑꯗꯨꯝ ꯌꯨꯝ ꯄꯥꯟꯗꯨꯅ ꯍꯤꯡꯕꯗ ꯅꯨꯡꯉꯥꯏꯒꯗꯤ
ꯅꯨꯡꯉꯥꯏꯕꯅꯦ ꯑꯗꯨ ꯅꯨꯡꯉꯥꯏꯕꯅꯦ ꯍꯥꯏꯕꯗꯤ ꯏꯃꯨꯡ ꯍꯥꯏꯕꯗꯤ ꯑꯗꯨꯝ ꯌꯨꯝ ꯄꯥꯟꯕ ꯈꯣꯠꯄ ꯄ꯭ꯔꯤꯊꯤꯕꯤ ꯍꯥꯏꯕꯁꯦ ꯑꯗꯨꯝ ꯐꯦꯃꯤꯂꯤ ꯑꯃ ꯁꯦꯝꯃꯛ ꯇꯧꯕꯅꯤꯅ ꯃꯊꯥ ꯌꯥꯝ ꯁꯥꯥꯡꯒꯅꯤ ꯀꯩ ꯀꯩ ꯇꯧꯅꯤ ꯑꯗꯨꯒ ꯑꯃꯨꯛꯀ ꯏꯃꯨꯡꯒꯤ ꯀꯩꯅꯣ ꯇꯧꯒꯅꯤ ꯑꯗꯨ ꯑꯩꯈꯣꯏꯗꯤ ꯌꯨꯝ ꯄꯥꯟꯗ꯭ꯔꯗꯤ ꯌꯨꯝ ꯄꯥꯟꯗ꯭ꯔꯁꯨ ꯏꯃꯥ ꯏꯄꯥꯇꯪ ꯌꯦꯡꯂꯡꯒ ꯑꯋꯥꯠꯄ ꯀꯔꯤ ꯀꯔꯤꯝ ꯈꯟꯔꯔꯣꯏꯅ ꯁꯥ ꯁꯥꯅꯤꯡꯉꯥꯏ ꯂꯩꯔꯔꯣꯏꯅ
ꯋꯥ ꯑꯗꯨꯗꯤ ꯃꯥ ꯍꯥꯏꯕꯁꯃꯤꯁꯤꯡꯕ ꯄꯤꯀꯣ ꯑꯋꯥꯗꯗꯤ ꯑꯗꯨꯃꯥꯏꯅ ꯍꯥꯏꯕ ꯁꯥꯕꯅꯤ ꯑꯁꯦꯡꯕꯗꯗꯤ ꯋꯥꯕꯅꯤꯀꯣ
ꯀꯩꯅꯣꯅꯦ ꯑꯩꯅ ꯍꯥꯏꯔꯤꯕꯁꯦ ꯑꯆꯨꯝꯕ ꯋꯥꯅꯦ ꯌꯨꯝ ꯄꯥꯜꯂꯗꯤ ꯅꯨꯄꯤ ꯈꯣꯏꯁꯤꯃꯌꯨꯝ ꯄꯥꯜꯂꯗꯤ ꯅꯣꯏꯁꯨ ꯅꯨꯄꯥ ꯈꯣꯏꯁꯨ ꯃꯉꯥꯏꯔꯦ ꯑꯩꯈꯣꯏꯝ ꯃ ꯄꯥꯜꯂꯗꯤ ꯏꯃꯨꯡ ꯑꯃ ꯁꯦꯝꯕꯒ ꯆꯞ ꯃꯥꯟꯅꯩꯌꯦ ꯑꯗꯨꯒꯤ ꯅꯆꯥꯅꯁꯨꯒꯤ ꯑꯃꯨꯛꯀ ꯈꯟꯒꯅꯤ ꯑꯃꯃꯨꯛ ꯈꯟꯒꯅꯤ ꯑꯗꯨꯒ ꯌꯥꯝ ꯁꯥꯒꯅꯤ ꯑꯗꯨꯅ ꯑꯩꯈꯣꯏ ꯅꯨꯄꯤꯈꯣꯏꯗꯤ ꯆꯍꯤ ꯐꯥꯎꯗꯤ ꯑꯣꯏꯔꯁꯨ ꯅꯨꯄꯥꯥꯟꯅ ꯂꯧꯕꯤꯗ꯭ꯔꯁꯨ ꯄꯥꯝꯕꯤꯗ꯭ꯔꯁꯨ ꯑꯗꯨꯝ ꯂꯩꯕ ꯌꯥꯏ ꯍꯥꯏꯕꯅꯤꯗ ꯌꯨꯝꯗꯨꯗ ꯏꯃꯥ ꯏꯄꯥꯗ ꯅꯨꯡꯉꯥꯏꯅ ꯂꯩꯕ ꯃꯊꯥ ꯀꯦꯝ ꯁꯥꯗꯕꯤ ꯀꯃꯩꯅꯅ ꯇꯧꯗꯕꯤ
ꯎꯝ ꯑꯗꯨꯃꯥꯏꯅ ꯈꯟꯈ꯭ꯔꯗꯤ ꯈꯪꯗ꯭ꯔꯦꯀꯣ ꯑꯗꯨ ꯑꯩꯗꯤ ꯑꯗꯨ ꯍꯥꯏꯔꯣꯏ ꯑꯗꯨ ꯃꯉ
ꯅꯪꯅꯈꯣꯟꯗ ꯌꯥꯝ ꯌꯥꯝ ꯄꯤꯛꯅ ꯇꯥꯏ
ꯑꯩꯗꯤ ꯅꯨꯡꯉꯥꯏꯔꯣꯏꯗ ꯃꯥꯅ ꯂꯩꯔ ꯑꯗꯨꯣꯏꯅꯤ
ꯀꯩꯌꯦ
ꯅꯨꯡꯇꯤ ꯌꯥꯎꯗ꯭ꯔꯗꯤ ꯀꯨꯃꯥꯏꯅ ꯅꯨꯡꯉꯥꯏꯒꯗ꯭ꯔꯣ
ꯑꯦ ꯍꯣꯏ ꯅꯪꯕꯨꯗꯤ ꯅꯨꯄꯤ ꯊꯤꯕ ꯌꯥꯏ ꯍꯥꯏꯅ ꯑꯣ ꯆꯍꯤ ꯐꯣꯔꯇꯤ ꯁꯨꯔꯁꯨ
ꯍ ꯑꯩꯒꯤ ꯊꯤꯅꯤꯗ ꯑꯩꯒꯤ ꯊꯤꯅꯤꯗ
ꯑꯗꯨꯅꯤ ꯊꯤꯌꯨꯅ ꯂꯥꯟꯅꯥ ꯊꯤꯒꯅꯨ ꯍꯥꯏꯒꯦ ꯂꯥꯛꯀꯅꯤ ꯂꯥꯛꯀꯅꯤ
ꯑꯃꯗꯤ ꯂꯩꯔꯤꯌꯦ ꯑꯗꯣ ꯑꯁ ꯃꯁꯛꯇꯣ ꯐꯖꯔꯒꯀꯣ ꯇꯧꯗꯔꯤꯅꯦ ꯇ꯭ꯔꯥꯏ ꯇꯧꯁꯦ ꯍꯥꯏꯔꯒ ꯑꯉꯥꯡ ꯑꯣꯏ ꯃꯟꯕ ꯃꯥꯗꯣ
ꯀꯗꯥꯏꯗꯒꯤꯔꯣ
ꯑꯁꯤꯗꯩꯅꯤꯗ ꯑꯩꯈꯣꯏ ꯂꯩꯀꯥꯏꯗꯩꯅꯤꯗ ꯁꯤꯗꯩꯅꯤꯗ
ꯑꯦꯁ ꯀꯔꯤ ꯃꯤꯔꯣ
ꯑꯍꯣꯏ ꯖꯥꯇꯤꯅꯦ
ꯍꯥ
ꯑꯩꯈꯣꯏꯒꯤ ꯖꯥꯇꯤꯅꯦ
ꯑꯣ ꯃꯁꯛ ꯐꯖꯗꯧ ꯃꯥꯜꯂꯤꯗ
ꯃꯁꯛ ꯐꯖꯥꯕꯅꯤ ꯃꯤ ꯋꯥꯡ ꯆꯥꯎꯅꯤ ꯑꯉꯥꯡꯅꯦ ꯀ꯭ꯂꯥꯁ ꯇꯦꯟ ꯂꯣꯏꯕꯗ ꯉꯥꯏꯔꯤꯌꯦ
ꯑꯣ ꯑꯉꯥꯡ ꯑꯣꯏꯅ ꯇꯥꯔꯒꯦꯠ ꯇꯧꯔꯦꯅꯦ ꯅꯪꯗꯤ
ꯑꯗꯨꯗꯤ ꯑꯩꯅ ꯑ ꯑꯉꯥꯡ ꯑꯣꯏꯃꯜꯂꯦ ꯅꯪ ꯀ꯭ꯂꯥꯁ ꯇꯨꯌꯦꯜꯞ ꯀꯨꯝꯕ ꯂꯣꯏꯈ꯭ꯔꯣ
ꯄꯥꯝꯃꯛꯏꯔꯣ ꯍꯥꯏꯖꯦ
ꯅꯨꯄꯤꯅꯔꯣ ꯅꯨꯄꯤꯅꯗꯤ ꯂꯥꯏꯗꯤ ꯂꯥꯏꯟꯗꯤ ꯈꯔ ꯄꯤꯕ ꯍꯧꯔꯦꯕ ꯑꯩꯉꯣꯟꯗꯀꯣ ꯗꯥꯏꯔꯦꯛ ꯇꯤ ꯍꯥꯏꯗꯦꯗ ꯅꯨꯄꯤꯗꯗꯤ ꯄꯥꯝꯃꯦꯀꯣ ꯄꯝꯃꯗꯤꯍꯣꯏꯗꯤ ꯄꯥꯝꯃꯥꯁꯨ ꯄꯥꯝꯗꯕ ꯁꯥꯏꯅ
ꯑꯣ ꯑꯗꯨꯗꯤ ꯅꯣꯏꯕ꯭ꯔꯣ
ꯑꯦ ꯃꯥꯗꯤ ꯏꯁꯂꯤꯝ ꯑꯣꯏꯔ ꯃꯤ ꯋꯥꯡꯗꯦ ꯐꯤꯒꯔꯗꯤ ꯄꯣꯁ ꯇꯥꯏꯌꯦ
ꯇꯤ ꯑꯋꯥꯡꯕ ꯃꯤ ꯄꯥꯝꯕꯔꯥꯕꯣ ꯑꯃꯨꯛꯀꯥ
ꯍꯥ
ꯑꯋꯥꯡꯕ ꯃꯤ ꯑꯃꯨꯛꯀꯥ ꯄꯥꯝꯔꯕꯣ
ꯑꯩꯈꯣꯏꯗ ꯑꯋꯥꯡꯕ ꯑꯣꯏꯔꯁꯨ ꯌꯥꯏ ꯑꯅꯦꯝꯕ ꯑꯣꯏꯔꯁꯨ ꯌꯥꯏ ꯅꯨꯄꯤꯗꯤ ꯀꯝꯄ꯭ꯂꯦꯟ ꯂꯩꯇꯦ ꯃꯁꯛ ꯐꯖꯔꯗꯤ ꯌꯥꯔꯦ
ꯑꯣ ꯉꯔꯥꯡꯗꯤ ꯀꯔꯤ ꯍꯥꯏꯕ꯭ꯔꯥ
ꯉꯥꯔꯥꯡꯗꯤ ꯀꯔꯤ ꯑꯅꯣꯏꯕ ꯑꯣꯏꯁꯨ ꯌꯥꯏꯅ
ꯅꯣꯏꯔꯒ ꯃꯁꯛ ꯊꯤꯔꯁꯨ ꯌꯥꯏ ꯍꯥꯏꯅꯗ꯭ꯔꯣ ꯍꯧꯖꯤꯛꯅ ꯍꯧꯖꯤꯛꯅ ꯃꯁꯛ ꯐꯖꯕ ꯀꯥꯏꯅ ꯑꯋꯥꯡꯕ ꯀꯥꯏꯅ ꯅꯪꯁꯤꯀꯣ ꯅꯪꯁꯦꯀꯣ ꯅꯪꯁꯦ ꯅꯪꯁꯦ ꯅꯪꯁꯦ
ꯑꯩꯅ ꯅꯣꯏꯔꯒ ꯃꯁꯛ ꯊꯤꯔꯁꯨ ꯌꯥꯏ ꯍꯥꯏꯗꯦꯇ ꯅꯪꯁꯨ ꯅꯣꯏꯔꯗꯤ ꯅꯣꯏꯔꯒ ꯐꯤꯒꯔ ꯐꯖꯔꯗꯤꯀꯣ
ꯑꯥꯎ
ꯃꯁꯛ ꯊꯤꯔꯁꯨ ꯑꯃꯔꯣꯝꯗꯗꯤ ꯀꯩꯁꯨ ꯀꯥꯏꯗꯦꯅꯦ ꯇꯥꯕꯣ
ꯇꯥꯏꯌꯦ ꯇꯥꯏꯌꯦ
ꯅꯣꯏꯔꯒ ꯅꯣꯏꯔꯒ ꯃꯁꯛ ꯊꯤꯔꯁꯨ ꯀꯩꯁꯨ ꯀꯥꯏꯗꯦ ꯍꯥꯏꯕꯅꯤꯀꯣ
ꯑꯦ ꯍꯣꯏ ꯍꯣꯏ ꯑꯗ ꯉꯁꯤꯅ ꯑꯃꯨꯛꯀ ꯑꯁ ꯃꯁꯥꯛ ꯐꯖꯩꯌꯦ ꯋꯥꯡ ꯇꯧꯋꯦ ꯍꯥꯏꯕ ꯑꯩꯅ ꯈꯟꯕꯁꯤꯅ ꯅꯪꯒꯤ ꯅꯨ ꯄꯤ ꯑꯣꯏꯗꯣꯏꯗꯣ ꯑꯗꯨꯝ ꯅꯣꯏ ꯑꯣꯏ ꯅꯣꯏꯔꯒ ꯅꯣꯏꯇꯛ ꯇꯧꯔꯒ ꯑꯗꯨ ꯑꯗꯨ ꯍꯥꯏꯔꯛꯇꯧ ꯃꯥꯟꯕ
ꯅꯣꯏꯔꯒ ꯐꯤꯒꯔ ꯐꯤꯖꯥꯔꯗꯤ ꯑꯗꯨꯝ ꯀꯩꯁꯨ ꯀꯥꯏꯗꯦꯅ ꯀꯩꯁꯨ ꯑꯃꯔꯣꯝꯗ
ꯅꯣꯏ ꯂꯩꯀꯥꯏ ꯍꯥꯏꯕꯗꯤ ꯑꯗꯨꯗ ꯂꯩꯕ ꯃꯤꯔꯕ
ꯍꯣꯏ ꯁꯤ ꯃꯅꯛ ꯂꯩꯕꯅꯦ ꯑꯈꯣꯏꯒꯤ ꯍꯣꯇꯦꯜꯗ
ꯅꯣꯏ ꯍꯣꯁꯇꯦꯜ ꯄꯨꯟꯕ꯭ꯔꯥ ꯍꯥꯏꯕꯗꯤ ꯅꯣꯏ ꯑꯗꯨꯝ ꯍꯥꯏꯕꯗꯤ ꯂꯩ ꯂꯩꯕ ꯀꯩꯅꯣ ꯑ
ꯄꯨꯟꯗꯦ ꯄꯨꯟꯗꯦ ꯄꯨꯟꯗꯦꯕ ꯕꯣꯏꯁ ꯍꯣꯁꯇꯦꯜꯅꯦ ꯕꯣꯏꯁ
ꯑꯩꯅ ꯍꯥꯏꯕꯗꯤ ꯅꯣꯏꯒꯤ ꯂꯩꯃꯤꯠ ꯅꯣꯏꯒꯤ ꯕꯤꯜꯗꯤꯡ ꯆꯞ ꯃꯥꯟꯅꯕ꯭ꯔꯥ ꯍꯣꯏ ꯍꯣꯁꯇꯦꯜꯕꯨꯗꯤ ꯑꯂꯛ ꯑꯂꯛ ꯂꯩꯒꯅꯤꯗ ꯈꯪꯉꯤꯗ ꯀꯔꯝꯍꯥꯏ ꯅꯨꯄꯤꯒ ꯅꯨꯄꯥ ꯂꯩꯃꯤꯟꯅꯒꯦꯔꯥ
ꯑꯣꯄꯣꯖꯤꯠ
ꯑꯁ ꯑꯗꯨꯗꯤ ꯅꯪꯅ ꯅꯨꯡꯇꯤꯒꯤ ꯌꯦꯡꯈ꯭ꯔꯅꯤꯅꯦ
ꯅꯨꯡꯇꯤꯒꯤ ꯌꯦꯡꯕꯗꯣ ꯌꯦꯡꯕꯁꯨ ꯌꯥꯏ ꯑꯗꯣ ꯅꯨꯡꯇꯤ ꯌꯦꯡꯗꯦꯗꯥ ꯑꯩꯁꯨ ꯊꯕꯛ ꯆꯤꯟꯊꯣ
ꯑꯩꯁꯨ ꯍꯅꯨꯊꯪꯗ ꯀꯔꯤ ꯔꯣꯃꯥꯟꯁ ꯇꯧꯔ ꯂꯩꯕꯅꯣꯅꯦ ꯑꯩꯁꯨ ꯑꯩ ꯗ꯭ꯨꯌꯇꯤ ꯌꯥꯝ ꯂꯩꯕꯅꯦ
ꯍꯥꯅꯨ ꯊꯪꯗ ꯔꯣꯃꯟꯁ ꯇꯧꯕ ꯀꯥꯏꯅ
ꯑꯩꯒꯤ ꯗ꯭ꯌꯨꯇꯤ ꯌꯥꯝ ꯂꯩꯅ ꯅꯠꯇ꯭ꯔꯗꯤ ꯉꯍꯥꯟꯗꯩꯅ ꯀꯣꯏꯔꯝꯅꯤ ꯃꯥꯕꯨ
ꯀꯔꯤ
ꯅꯠꯇꯔꯥꯗꯤ ꯑꯩꯅ ꯉꯥꯍꯟꯗꯩꯩ ꯃꯥꯕꯨ ꯀꯣꯏꯔꯒ ꯗꯦꯠ